ꯑꯣ ꯇꯔꯕꯨ
ꯍꯥꯥ
ꯇꯥꯕ꯭ꯔꫭ
ꯇꯥꯏ
ꯀꯩꯗꯧꯔꯤꯅꯣ
ꯎꯝ ꯀꯝ ꯇꯧꯗꯦ
ꯀꯝ ꯇꯧꯗꯦ
ꯎꯝ
ꯅꯪ ꯑꯩꯕꯨ ꯈꯪꯗꯦ ꯍꯥꯏꯕ ꯑꯩ ꯈꯪꯉꯦ ꯀꯣ
ꯀꯅꯥꯅ ꯈꯪꯒꯗꯧꯕ ꯑꯗꯨꯒꯤ ꯃꯤ ꯑꯗꯨꯝ ꯌꯥꯝꯕꯗꯨꯗ
ꯑꯗꯨꯛ ꯌꯥꯝꯕꯗꯨꯗ ꯑꯩ ꯅꯪꯕꯨ ꯊꯤꯔꯛꯏꯁꯦ ꯌꯦꯡꯉꯨꯅꯦ
ꯎꯝ ꯎꯝ ꯎꯝ ꯀꯣꯜꯅ ꯑꯩꯅ ꯇꯧꯕ
ꯑꯥ ꯑꯩꯒꯤꯗꯤ
ꯎꯝ
ꯑꯩꯒꯤꯗꯤ ꯂꯣꯏꯊꯣꯛꯈ꯭ꯔꯦ ꯑꯗꯨꯒꯤꯅꯦ ꯆꯥꯔꯕꯣ
ꯎ ꯆꯗ꯭ꯔꯤ ꯑꯩ ꯍꯧꯕꯗ ꯉꯏ ꯑꯗꯨꯗꯔꯤ
ꯎ ꯀꯩ ꯃꯊꯦꯜꯕꯨꯗꯤ ꯊꯣꯡꯒꯦ ꯇꯧꯔꯦ
ꯑꯩꯈꯣꯏꯒꯤ ꯀꯥꯡꯁꯣꯏ
ꯑꯥꯡꯁꫭꯏ
ꯎꯝ
ꯑꯩ ꯀꯥꯡꯁꯣꯏꯔꯣ ꯀꯥꯡꯁꯣꯏꯒꯤ ꯃꯃꯤꯡ ꯍꯥꯏꯔꯛꯑꯣ
ꯎꯝ ꯀꯁꯣꯏꯗ ꯄꯨꯂꯞ ꯃꯁꯅꯦꯅꯦ
ꯃꯤꯛꯁꯀꯤ ꯃꯃꯤꯡꯗꯁꯨ ꯀꯩ ꯑꯗꯨ ꯑꯗꯥ ꯉꯥꯔꯤ ꯃꯣꯔꯣꯛ ꯇꯤꯜꯍꯧ ꯈꯣꯝ ꯃꯊꯪ ꯃꯊꯪ ꯀꯩ ꯀꯥꯏ ꯍꯥꯏꯕꯗꯣ ꯍꯥꯏꯔꯛꯑꯣ
ꯏꯁꯤꯡ ꯇꯤꯜꯂꯧ ꯃꯣꯔꯣꯛ ꯊꯨꯝ
ꯑꯥ
ꯑꯂꯨ
ꯑꯥ
ꯑ ꯑꯇꯩꯩꯗꯤ ꯀꯥꯎꯈ꯭ꯔꯦ
ꯑꯩꯇꯩ ꯀꯥꯎꯕꯁꯤꯡꯗ ꯅꯤꯡꯁꯤꯡꯉꯣ ꯅꯤꯡꯁꯤꯡꯉꯣꯁꯦ ꯁꯠ ꯆꯠ ꯁꯠ ꯆꯠ ꯅꯤꯡꯁꯤꯡꯂꯛꯑꯣ ꯑꯩꯒꯤ ꯃꯤ ꯁ‌ꯦ
ꯅꯪꯒꯤ ꯃꯤꯡꯅꯦꯅ ꯈꯪꯗꯦꯗ
ꯑ ꯅꯪꯗꯤ ꯊꯥꯗꯔꫭ ꯂꯩꯏꯔꯏꯁꯦ
ꯏꯊꯟꯗ ꯃꯥꯅꯦ
ꯀꯗ꯭ꯔꯣ
ꯎꯝ ꯀꯔꯤꯒꯤ ꯀꯤꯗꯣ ꯋꯥ
ꯚꯣꯠꯄꯨ ꯀꯤꯇꯧꯕ
ꯈꯣꯏꯗ ꯂꯥꯏꯠ ꯉꯥꯜꯂꯦ ꯌꯥꯅꯤ
ꯅꯣꯏꯗꯨ ꯂꯥꯏꯇ ꯉꯥꯜꯂꯁꯨ ꯑꯩꯈꯣꯏꯗ ꯂꯥꯏꯇ ꯉꯥꯟꯖꯗꯤꯌ‌ꯦ ꯑꯩꯗꯤ ꯀꯤꯖꯔꯦ ꯅꯪ ꯂꯥꯛꯑꯣꯕ
ꯋꯥꯏꯗ ꯌꯥꯔꯅ
ꯅꯪ ꯋꯥꯔꯦ ꯅꯪꯕꯨ ꯋꯥꯔꯕꯣꯅꯦ
ꯎ ꯎꯝ ꯑꯗꯨꯅ ꯍꯦꯟꯅ ꯋꯥꯏꯦ
ꯎꯝ ꯑꯁ ꯅꯪ ꯑꯩꯒꯤ ꯈꯣꯟꯖꯣ ꯇꯥꯕ ꯀꯥꯟꯗ ꯅꯪꯒꯤ ꯄꯨꯛꯅꯤꯡꯗ ꯀꯩ ꯐꯥꯎꯒꯦ
ꯀꯩꯝ ꯐꯥꯎꯗ ꯖꯁ ꯅꯣꯔꯃꯦꯜꯅꯦ
ꯂꫭꯏꯔꯦꯍ‌ꯦ
ꯑꯩꯒꯨꯝꯅ ꯐ꯭ꯔꯤ ꯑꯦꯟ ꯐꯦꯡ ꯐ꯭ꯔꯦꯡꯗ ꯀꯣꯜ ꯇꯧꯔꯛꯄꯁꯦ ꯅꯪ ꯅꯉꯣꯟꯗ ꯀꯩꯅꯣꯝꯇ ꯐꯥꯎ ꯐꯥꯎꯔꯛꯇꯕ
ꯐꯥꯎꯗꯦ ꯃꯤ ꯄꯨꯂꯞ ꯇꯧꯔꯛꯑꯦꯗ
ꯃꯤ ꯄꯨꯂꯞ ꯇꯧꯔꯁꯨ ꯑꯩꯒꯨꯝꯅꯍ ꯋꯥꯕ ꯉꯥꯡꯅ ꯉꯥꯡꯕ ꯑꯗꯨ ꯅꯨꯡꯉꯥꯏꯇ꯭ꯔꯣ
ꯑꯩꯁꯨ ꯉꯥꯡꯉꯤꯁꯤꯗꯤ
ꯅꯪꯁꯨ ꯉꯥꯡꯉꯦꯕ
ꯎꯝ
ꯅꯪꯕꯨ ꯉꯥꯡꯗꯦ ꯀꯅꯅꯥ ꯍꯥꯏꯕ꯭ꯔꯣ ꯑꯩ ꯐꯨꯒꯦꯅꯦ
ꯎꯝ ꯉꯝꯃꯣꯏ
ꯀꯅꯥꯔꯣ ꯅꯣꯏ ꯃꯃꯥꯔꯣ ꯅꯣꯏ ꯃꯃꯥꯕꯨꯗꯤ ꯉꯝꯃꯣꯏꯗ
ꯄꯦꯔꯦꯟꯁꯀ ꯂꯩꯇ꯭ꯔꯗꯤ ꯀꯅꯥꯒ ꯂꯩꯒꯅꯤ
ꯑꯁ ꯅꯪ ꯄꯦꯔꯦꯟꯁꯀ ꯂꯩꯔꯒ ꯑꯩꯕꯨ ꯐꯣꯟ ꯇꯧꯔꯛꯄ
ꯑꯦ ꯄꯦꯔꯦꯟꯁꯨ ꯃꯤꯅꯤꯅꯦ ꯗꯦ ꯑꯥꯔ ꯖꯁ ꯂꯥꯏꯛ ꯃꯥꯏ ꯐ꯭ꯔꯦꯟꯁꯅꯦ
ꯑꯠꯆꯥ ꯋꯥꯠ ꯑꯦ ꯋꯥꯎ
ꯑ
ꯑꯗꯣ
ꯎꯝ
ꯑꯩꯁꯦ ꯄꯥꯈꯪ ꯑꯣꯏꯔꯝꯒꯗꯧ ꯃꯥꯟꯕ꯭ꯔꯥ ꯅꯠꯇ꯭ꯔꯒ ꯅꯨꯄꯤ ꯊꯤꯔꯝꯒꯗꯧ ꯃꯥꯟꯕ꯭ꯔꯥ
ꯎꯝ ꯑꯥꯡ ꯑꯗꯨꯗꯤ ꯈꯪꯗꯦ ꯑꯗꯨꯕꯨ ꯑꯥꯕꯞ ꯊꯥꯔꯇꯤꯗꯤ ꯑꯣꯏꯔꯝꯒꯅꯤ
ꯑꯩꯠ ꯆꯠꯂꯣ ꯍꯦ ꯑꯩꯕꯨ ꯑꯥꯕꯞ ꯊꯥꯔꯇꯤ ꯍꯥꯏꯌꯦ ꯑꯩ ꯀꯨꯟ ꯐꯥꯎ ꯁꯨꯗ꯭ꯔꯤꯅꯥꯍꯦ
ꯑ ꯎꯝ ꯊꯥꯖꯩꯌꯦ
ꯑꯦ ꯐꯖꯩ ꯍꯥꯏ ꯑꯩ ꯀꯨꯟꯁꯨ ꯗꯤꯁ ꯌꯔ ꯍꯟꯗꯛꯅ ꯑꯩ ꯀꯨꯟ ꯊꯣꯛꯇꯣꯏꯅꯦ
ꯑ ꯗꯤꯁ ꯌꯔ ꯀꯨꯟ
ꯑ
ꯀꯣꯂꯦꯖ ꯑꯗꯨꯗꯤ ꯇꯨꯋꯦꯜꯐ ꯂꯣꯏꯈ꯭ꯔꯦ
ꯑꯥꯎ
ꯀꯔꯥꯏꯗ ꯇꯧꯕ ꯑꯗꯨꯗꯤ
ꯑꯩ ꯁꯤ-ꯁꯤ ꯁ꯭ꯀꯨꯜꯗ ꯇꯧꯕ
ꯑ ꯑꯣ ꯑꯗꯨꯒ ꯍꯧꯖꯤꯛ ꯀꯣꯂꯦꯖꯅ ꯀꯗꯥꯥꯏꯗ ꯇꯧꯕ
ꯑꯦꯝꯕꯤꯗꯥ
ꯊꯥꯗꯤ ꯊꯥꯖꯗꯦꯗ
ꯊꯥꯖꯗꯕ ꯍꯥꯏꯕꯁꯦ ꯑꯗꯨꯝ ꯃꯤꯑꯣꯏꯕꯗ ꯑꯗꯨꯝ ꯌꯥꯎꯈ꯭ꯔꯕꯅꯦ ꯄꯣꯛꯂꯛꯄꯗꯒꯤ ꯑꯗꯨꯒꯤꯅꯦ ꯅꯪꯅ ꯊꯥꯖꯗ꯭ꯔꯤꯗꯣ ꯑꯩꯅ ꯁꯦꯡꯅ ꯍꯥꯏꯖꯔꯕꯁꯨ ꯅꯪꯅ ꯈꯪꯕꯤꯗ꯭ꯔꯦ ꯑꯗꯨꯗꯤ ꯀꯔꯤ ꯎꯄꯥꯏꯗꯤ ꯂꯩ ꯑꯩꯅ
ꯇꯧꯋꯣꯅꯦ ꯑꯩꯒꯤ ꯒꯦꯁ ꯇꯧꯋꯣꯅꯦ ꯑꯗꯨꯗꯤ
ꯅꯪꯁꯦ ꯆꯥꯍꯤꯁꯦ ꯀꯨꯟꯃꯔꯤ ꯀꯨꯟꯃꯉꯥꯃꯨꯛ ꯑꯣꯏꯔꯝꯒꯗꯧꯕ
ꯑꯥ ꯑꯥ ꯑꯥ ꯅꯉꯣꯟꯗꯒꯤ ꯑꯣꯜꯗꯔ ꯎꯝ
ꯑꯗꯨꯒ ꯅꯪꯁꯦ ꯆꯥꯛ ꯍꯤꯟꯖꯥꯡꯁꯦ ꯊꯣꯡꯕ ꯌꯥꯝ ꯍꯩꯔꯝꯒꯗꯧ ꯃꯥꯜꯂꯤ
ꯎꯝ ꯎꯝ
ꯑꯗꯨꯒ ꯍꯌꯦꯡꯋꯥꯏ ꯆꯥꯎꯔꯀꯥꯟꯗ ꯅꯪ ꯅꯪꯒꯤ ꯅꯨꯄꯥꯕꯨ ꯐꯖꯅ ꯁꯦꯕꯥ ꯇꯧꯕ ꯍꯩꯔꯝꯒ ꯗꯧ ꯃꯥꯜꯂꯤ ꯐꯥꯒꯤꯅꯦꯗ ꯑꯗꯨꯝ ꯑꯣꯏꯁꯨ ꯑꯣꯏꯔꯝꯒꯗꯧ ꯃꯥꯜꯂꯦ ꯍꯥꯏꯕꯅꯦꯗ
ꯀꯗꯥꯏꯗꯒꯤ ꯑꯣꯏꯗꯣꯏꯅꯣ ꯑꯩ ꯍꯟꯗꯛ ꯑꯩꯗꯣ ꯍꯟꯗꯛ ꯗꯤꯁ ꯌꯔꯗ ꯑꯩꯠꯇꯤꯟ ꯈꯛꯇ ꯁꯨꯒꯗꯧꯅꯦ
ꯑꯣ ꯑꯣ ꯑꯩ ꯗꯥ-ꯗꯥ ꯀꯧ
ꯑꯥ ꯀꯩꯗꯧꯕꯒꯤ ꯍꯧꯖꯤꯛ ꯇꯨ ꯇꯨꯋꯦꯜꯐꯇꯅꯦ ꯑꯩꯅ ꯂꯩꯔꯤꯁꯦ
ꯑꯩꯗꯤ ꯕꯤ ꯑꯦ ꯁꯦꯀꯦꯟ ꯏꯌꯥꯔꯅꯦ ꯂꯩꯔꯤꯁꯦ
ꯁꯦꯃꯤꯁꯇꯔꯅ ꯀꯌꯥ ꯊꯥꯔ ꯁꯦꯃꯤꯁꯇꯔ
ꯁꯤꯀꯦꯟ ꯆꯀꯦꯟ
ꯅꯠꯇꯇꯩ ꯏꯌꯥꯔ ꯍꯥꯏꯕꯅꯦ ꯇꯦ ꯁꯦꯃꯤꯁꯔ
ꯑꯗꯨꯅꯦ ꯁꯦꯀꯦꯟ ꯁꯦꯃꯤꯁꯇꯔ
ꯍꯣꯏꯅꯦ ꯑꯗꯨ ꯁꯦꯀꯦꯟ ꯁꯦꯃꯤꯁꯇꯔꯗ ꯊꯥꯔꯠ ꯏꯔ ꯐꯣꯔꯠ ꯏꯔꯁꯨ ꯂꯩꯅꯦ ꯑꯗꯨꯒꯤꯅꯦ ꯑꯁ ꯑꯦ ꯁꯦꯀꯦꯟ ꯏꯌꯔꯗ ꯏꯌꯔ ꯑꯃꯗ ꯁꯦꯃꯤꯁꯇꯔ ꯑꯅꯤꯅꯦꯅ ꯑꯗꯨꯒꯤ ꯍꯪꯕꯅꯤꯅꯦ
ꯁꯤꯀꯦꯟ ꯑꯃꯨꯛꯀ ꯑꯗꯨ ꯁꯦꯀꯦꯟ ꯏꯌꯥꯔ ꯑꯣꯏꯔꯕ ꯑꯩꯗꯣ
ꯕꯦꯛ ꯆꯥꯔꯒ ꯊꯥ ꯕꯦꯛ ꯆꯥꯔꯒ ꯊꯥꯕꯔꯣ ꯂꯥꯏꯔꯤꯛ ꯄꯥꯔꯝꯃꯣꯏꯅꯦ
ꯈꯣꯏꯗꯤ ꯑꯣꯐꯤꯁꯥꯔꯅꯤꯅ ꯂꯥꯏꯔꯤꯛ ꯄꯥꯅꯤꯡꯗꯕ ꯑꯗꯨꯒꯤꯅꯦꯗ
ꯎꯝ ꯋꯥꯔꯦꯗꯥ
ꯑꯣꯐꯤꯁꯔꯅ ꯕꯦꯛ ꯆꯥꯕꯅꯤꯅꯦ
ꯃꯍꯥꯛꯇꯤ ꯑꯈꯣꯏꯒ ꯁꯨꯝ ꯑꯈꯣꯏ ꯁꯨꯝ ꯑꯩꯈꯣꯏꯗꯤ ꯗꯤꯜꯂꯦꯟ ꯀꯦ ꯁꯀ꯭ꯨꯜ ꯀꯥꯕꯅꯦꯕ ꯑꯗꯨꯒꯤꯅꯦꯗꯥ
ꯑꯣ ꯗꯤꯜ ꯂꯂꯒ ꯁ꯭ꯀꯨꯜ ꯀꯥꯕ ꯅꯪꯅ ꯑꯣꯐꯤꯁꯥꯔ ꯀꯃꯥꯏꯅ ꯑꯣꯏꯕ
ꯍꯥꯟꯅ ꯍꯥꯟꯅ ꯇꯝꯃꯤꯉꯩꯗꯗꯤ ꯁꯤꯔꯤꯌꯥꯁ ꯑꯃꯀꯂꯒ ꯋꯥꯕ
ꯑꯣ ꯍꯥꯟꯅ ꯇꯝꯃꯤꯉꯩ ꯍꯥꯟꯅꯁꯤ ꯇꯨꯋꯦꯜꯐ ꯐꯥꯎ ꯇꯝꯃꯒ ꯑꯣꯐꯤꯁꯥꯔꯁꯤ ꯑꯣꯏꯕ ꯌꯥꯕ꯭ꯔꯅꯦ
ꯑꯣ ꯑꯩ ꯌꯨ ꯄꯤ ꯑꯦꯁ ꯁꯤ ꯑꯦꯛꯖꯥꯝ ꯀ꯭ꯂꯤꯌꯥꯔ ꯇꯧꯔꯛꯄ ꯑꯗꯨ ꯃꯇꯝꯗꯒꯤ
ꯑꯣ ꯑꯗꯨꯗꯤ ꯑꯩꯁꯨ ꯇꯥꯛꯄꯤꯌꯣꯅꯦ ꯑꯗꯨꯗꯤ ꯇꯨꯌꯦꯐ ꯂꯣꯏꯔꯒ ꯀꯣꯆꯤꯡ ꯇꯧꯒꯦꯅꯦ
ꯑꯩꯉꯣꯟꯗ ꯂꯥꯛꯑꯣ
ꯍꯣꯏ ꯑꯗꯨꯗ ꯀꯣꯆꯤꯡ ꯇꯧꯒꯦ ꯐ꯭ꯔꯤꯗ ꯇꯧꯒꯦꯀꯣ
ꯄꯄꯤꯗ ꯇꯧꯒꯦꯔꯥ
ꯎꯝ ꯄꯩꯁꯥ ꯄꯥꯏꯗꯦ ꯑꯩꯈꯣꯏ
ꯇꯏꯖ ꯇꯎꯍ
ꯑꯗꯣ ꯌꯨ ꯄꯤ ꯑꯦꯁ ꯁꯤ ꯈꯟꯗꯕꯗꯤ ꯌꯥꯔꯣꯏ
ꯑꯥ ꯉꯥꯥꯏꯈꯣꯅꯦ ꯅꯪ ꯇꯧꯔꯛꯏꯁꯦ ꯁꯤ ꯀꯩꯅꯣ ꯅꯦꯜꯁꯤ ꯍꯥꯏꯕꯗꯨꯔꯥ
ꯅꯦꯜꯁꯤ ꯌꯥꯝ ꯈꯪꯗꯦꯗ ꯑꯩ ꯀꯅꯥꯅꫭ ꯈꯪꯗꯦ ꯀꯩ ꯍꯥꯏꯅꫭ ꯃꯊꯛꯇ ꯀꯔꯤꯗ ꯈꯣꯗꯅ
ꯑꯣꯏ
ꯆ ꯂꯥꯡꯒꯦ ꯍ
ꯑꯁ
ꯃꯤꯠ ꯃꯤꯅꯠ ꯀꯌꯥꯔꯁꯤꯗꯣ
ꯎꯝ ꯔ ꯍꯪꯗꯦꯕ ꯑꯗꯨꯗ
ꯑꯦ ꯅꯪꯁ ꯅꯪ ꯉꯁꯤ ꯂꯣꯏꯔꯦ ꯍꯥꯏꯇꯥꯅꯦ ꯇꯦꯟ ꯃꯤꯅꯤꯠꯁ ꯑꯣꯏꯔꯝꯒꯅꯤ ꯃꯦꯛꯁꯤꯃꯝ
ꯑꯗꯣꯄ ꯌꯥꯗꯦꯕ
ꯑꯩ ꯈꯪꯉꯦꯅꯦ ꯑꯩꯒꯤ ꯐ꯭ꯔꯦꯟꯗꯒꯤ ꯍꯪꯉꯦꯅꯦ
ꯀꯐ ꯃꯤꯅꯤꯠꯁꯅꯦ
ꯀꯗꯥꯥꯏꯗꯒꯤꯔꯣ
ꯑꯥ
ꯀꯔꯥꯏꯗꯒꯤꯔꯣ ꯐ꯭ꯔꯣꯝ ꯋꯦꯔ
ꯑꯩꯔꯥ
ꯎꯝ
ꯑꯩ ꯑꯥ ꯃꯥꯎꯟꯇꯦꯟꯗꯒꯤꯅꯦ
ꯋꯤꯠꯁ ꯑ ꯃꯥꯎꯟ ꯑꯦꯚꯔꯦꯁꯇꯒꯤ
ꯑꯦꯠꯂꯥꯟꯇꯤꯛ ꯑꯣꯁꯤꯌꯥꯟꯒꯤ ꯑꯩ ꯇꯥꯅꯤꯡꯅ ꯊꯣꯝꯕ ꯑꯥꯏꯁ ꯔꯛꯀꯤ ꯈꯨꯟꯗꯒꯤꯅꯦ
ꯑꯣ ꯇꯇꯥꯅꯤ ꯇꯥꯏꯇꯥꯅꯤꯛ ꯎꯍꯧꯔꯦ ꯔꯣꯁ ꯎꯍꯧꯔꯦ
ꯑꯩ ꯔꯣꯁ ꯎꯍꯧꯔꯦ ꯇꯥꯏꯇꯥꯅꯤꯛ ꯎꯍꯧꯔꯦ ꯍꯥꯏꯕꯗꯤ ꯅꯠꯇꯦꯅ ꯑꯗꯨ ꯂꯝꯗꯒꯤꯅꯦ ꯍꯥꯏꯕ ꯉꯥꯛꯇ
ꯑꯣ ꯑꯗꯨꯗꯤ ꯉꯧꯔꯝꯒꯅꯤ
ꯏ ꯉꯎꯦ ꯏ ꯉꯥꯎꯦ ꯉ ꯉꯦꯅꯤ
ꯉꯧꯔꯣ ꯉꯧꯕꯗ ꯗꯔꯛ ꯆꯣꯀ꯭ꯂꯦꯠ ꯃꯥꯅꯂꯝꯒꯅꯤ
ꯍꯣꯏ ꯃꯥꯂꯦ ꯅꯪ ꯀꯩꯗꯧꯒꯦ ꯍꯥꯏꯕ꯭ꯔꯣ
ꯑꯩꯈꯣꯏꯗꯤ ꯗꯥꯛ ꯆꯣꯀ꯭ꯂꯦꯠ ꯅꯠꯇꯦ ꯗꯥꯛ ꯆꯣꯀ꯭ꯂꯦꯠ ꯄꯥꯝꯗꯦ
ꯄꯥꯝ ꯗ
ꯗꯥꯀ ꯆꯥꯛꯀꯂꯦꯠꯇ ꯇꯦꯁ ꯇꯣ ꯦꯠ ꯑꯣꯏ
ꯑꯁ ꯂꯣꯏꯔꯦꯗꯅꯗꯤ ꯀꯩꯗꯤ ꯄꯥꯏ ꯂꯩ ꯂꯥꯏꯅ ꯁꯦꯝꯕꯤꯕ ꯀꯨꯆꯨ ꯀꯨꯝꯃꯦꯅꯤꯅ ꯑꯩ ꯑꯩꯉꯣꯟꯗ ꯑꯗꯨꯒꯨꯝꯕꯒꯤꯗꯤ ꯗꯔꯀꯥꯔ ꯂꯩꯇꯦꯗ
ꯎ ꯈꯣꯏꯗꯤ ꯌꯥꯗꯦ ꯗꯥꯛ ꯇꯤ ꯄꯝꯗꯦ ꯗꯥꯛ ꯑꯣꯏꯔꯁꯨ ꯗꯦꯔꯤꯔꯤ ꯃꯤꯜꯛ ꯑꯣꯏꯒꯗꯧꯕ ꯗꯥꯔꯛ ꯆꯣꯀ꯭ꯂꯦꯠ ꯅꯠꯇꯕ ꯗꯦꯔꯤ ꯃꯤꯜꯛ ꯗꯦꯔꯤ ꯃꯤꯜꯛ ꯑꯣꯏꯒꯗꯧꯕ
ꯅꯪ ꯗꯦꯔꯤ ꯃꯤꯨꯛ ꯌꯥꯝ ꯄꯥꯝꯃꯦ
ꯌꯦꯁ ꯗꯦꯔꯃꯤꯜ ꯗꯦꯔꯃꯤꯜ ꯀꯤꯠꯀꯤꯦꯠ ꯑꯦꯅꯤ ꯌꯥꯏ ꯑꯗꯨ ꯅꯠꯇꯕ ꯑꯇꯩꯗꯤ ꯑ
ꯑꯗꯨꯗꯤ ꯅꯣꯡꯃ ꯄꯨꯔꯛꯄ ꯇꯥꯔꯦꯅꯦ
ꯎꯝ ꯂꯥꯛꯀꯅꯤ ꯂꯥꯟꯇꯀꯣꯁꯤꯟꯗꯨꯗꯒꯤ ꯂꯥꯛꯑꯣ
ꯎ ꯏ ꯂꯥꯛꯀꯦ
ꯆꯥꯛ ꯆꯥꯔꯨꯈꯤꯒꯦ ꯑꯗꯨꯗꯤ
ꯑꯩꯈꯣꯏ
ꯌꯥꯔꯣꯏ ꯆꯥꯛꯆꯥ ꯀꯧꯔꯛꯑꯦ ꯏꯃꯥꯅ
ꯉꯥꯏꯔꯕꯗ ꯅꯪꯒꯤ ꯅꯪꯒꯤ ꯀꯅꯥꯅꯕ ꯍꯥꯏꯕꯤꯔꯒ
ꯀꯔꯤꯅꯣ ꯀꯥꯟꯅ ꯇꯧꯕꯁꯦ ꯉꯁꯥꯏꯗꯒꯤ
ꯑꯗꯨꯝ ꯑꯩ ꯀꯩꯅꯣꯝ ꯑꯩ ꯀꯩꯅꯣꯝ ꯑꯩ ꯀꯩꯅꯣꯝꯃ ꯍꯥꯏꯒꯦꯀꯣ ꯅꯪꯗꯣ
ꯍꯝ
ꯀꯩ ꯍꯥꯏꯁꯤꯔꯣ ꯑ ꯅꯣꯏ ꯂꯣꯟꯗꯒꯤ ꯑ ꯑꯩ ꯍꯥꯏꯁꯤꯔ ꯑꯁ ꯂꯩꯩꯅꯦ ꯑꯃꯗꯣ ꯅꯣꯏꯒꯤ ꯑꯩ ꯍꯥꯏꯗꯣꯛꯄꯗꯣ
ꯎꯝ ꯎꯝ ꯅꯪ ꯅꯁꯥꯁꯨ ꯈꯪꯗꯕ ꯑꯩꯅ ꯍꯥꯏꯗꯧꯕ
ꯑꯣ ꯃꯇꯝ ꯇꯥꯕ ꯉꯥꯏꯕ ꯑꯣꯏꯅ ꯃꯊꯟ ꯀꯛꯊꯗꯅꯤ ꯌꯦꯡꯉꯗꯣ